ꯀꯩꯅꯣ
ꯀꯩꯁꯨꯝ ꯇꯧꯗꯤꯌꯦ ꯁꯨꯝ ꯂꯥꯏꯔꯤꯛ ꯄꯥꯒꯦ ꯇꯧꯔꯝꯕꯅꯦ꯫
ꯆꯥꯛ ꯏꯁꯤꯡꯗꯤ ꯀꯃꯥꯏ- ꯀꯃꯥꯏ ꯇꯧꯔꯝꯅꯣ?
ꯆꯗꯦꯗꯥ ꯆꯥꯛ ꯀꯩꯅꯣ ꯎꯝ ꯆꯥꯛꯇꯣ ꯍꯦꯡꯅ ꯄꯤꯌꯦ ꯑꯩꯈꯣꯏꯒꯤ꯫
ꯅꯪꯗꯤ ꯀꯩꯗꯧꯔꯤ
ꯑꯣꯥꯛ ꯆꯥꯛ ꯆꯥꯒꯦ ꯇꯧꯔꯝꯕ ꯑꯗ ꯁꯨꯝ ꯀꯩꯀꯩ ꯀꯃꯥꯏ ꯀꯃꯥꯏꯅ ꯇꯧꯔꯤꯅꯣ ꯍꯪ ꯍꯪꯪꯒꯦꯅ ꯁꯨꯝ ꯐꯣꯟ ꯇꯧꯔꯛꯄ ꯀꯩꯀꯩ ꯃꯊꯦꯜ ꯊꯣꯡꯉꯤꯅꯣ
ꯃꯊꯦꯟ ꯁꯦ ꯈꯪꯗ꯭ꯔꯦ ꯑꯗꯨ ꯀꯩꯀꯩ ꯍꯣꯁꯇꯦꯜꯗ ꯂꯩꯕꯅꯤꯅ ꯀꯩꯀꯩ ꯊꯣꯡꯕꯅꯣ ꯈꯪꯗꯦꯅꯦ
ꯑꯣ ꯑꯩꯈꯣꯏꯗꯤ ꯀꯩꯅꯣ ꯆꯝꯐꯨꯠ ꯐꯨꯠꯂꯒ ꯀꯩꯅꯣ ꯀꯥꯡꯉꯧꯝ ꯉꯧꯔꯒ ꯆꯥꯔꯒꯦꯅ ꯇꯧꯕꯅꯦ
ꯑꯣ ꯐꯩ ꯀꯩꯅꯣ ꯆꯝꯐꯨꯠ ꯆꯥꯕꯗꯣ
ꯁꯥꯒꯠꯂꯛꯑꯕꯅꯦ ꯆꯥꯛ ꯌꯦꯟꯁꯥꯡꯁꯤꯦ ꯆꯥꯕꯁꯦ ꯑꯝꯇ ꯌꯥꯗ꯭ꯔꯦꯕ ꯍꯥꯏꯗꯤ ꯀꯩꯅꯣ ꯊꯥꯎ ꯊꯨꯝ ꯆꯥꯕꯁꯤ ꯆꯥꯅꯤꯡꯗ꯭ꯔꯦꯕ ꯏꯁꯥ ꯏꯔꯨꯁꯤ ꯂꯣꯏ ꯁꯣꯛꯑꯅꯦꯕ ꯍꯥꯏꯗꯤ ꯂꯩ ꯍꯧꯖꯤꯛꯀꯥꯟꯁꯤꯦ ꯌꯥꯝ ꯑꯗꯨꯅ ꯂꯥꯏꯅꯥ ꯀꯩꯀꯥꯁꯨ ꯃꯌꯥꯝ ꯃꯌꯥꯝ ꯂꯩꯅ ꯊꯥꯎꯗ ꯆꯥꯕꯒꯤ ꯑꯗꯨꯅ ꯑꯆꯝꯕ ꯑꯣꯏꯅ ꯆꯥꯔꯒꯦꯅ
ꯍꯩꯗ ꯁꯝꯕꯅ ꯆ
ꯅ ꯀꯩꯅꯣ ꯇꯧꯔꯦ ꯅꯨꯡꯊꯤꯟꯗꯣ ꯀꯩꯅꯣ ꯀꯔꯤ ꯅꯣꯏ ꯑꯗꯨꯋꯥꯏꯗꯣ ꯀꯩꯅꯣꯒꯨꯝꯕ ꯐꯪꯗ꯭ꯔꯣꯕ ꯀꯔꯤ ꯍꯩ ꯔꯥꯒꯨꯝꯕ ꯑꯗꯒꯤ ꯀꯩꯅꯣ ꯇꯔꯕꯨꯖꯥ ꯀꯩꯀꯥ ꯑꯗꯨꯝꯕ ꯐꯪꯗꯣꯔꯣ
ꯐꯪꯉꯦ ꯅꯪꯁꯨ ꯁꯣꯝ ꯑꯩꯈꯣꯏꯔꯣꯝꯗ ꯂꯥꯛꯑꯣ ꯑꯗꯨꯒ ꯀꯩꯅꯣ ꯆꯥꯕ ꯆꯠꯂꯨꯁꯦ ꯀꯩꯅꯣ ꯑꯁꯤꯒꯤ ꯑꯁ꯭ꯋꯥꯏꯗ ꯌꯣꯟꯕꯅꯦ ꯌꯥꯝ ꯌꯣꯜꯂꯦ ꯑꯗꯨ ꯀꯩꯅꯣ ꯆꯥꯕ ꯑꯐꯕ ꯀꯩ ꯀꯩꯅꯣ ꯈꯪꯗꯦ ꯈꯔ ꯆꯥꯍꯧ ꯌꯥꯔꯤ ꯀꯥꯟꯗ ꯆꯥꯍꯧꯔꯉꯥꯏ ꯁꯒꯠꯛ ꯁꯒꯠꯂꯛ ꯈꯜꯂ ꯈꯜꯂ
ꯍꯣꯏꯌꯦ ꯑꯗꯨꯅꯦ ꯀꯩꯅꯣ ꯍꯧꯖꯤꯛꯀꯥꯟꯁꯤꯗꯤ ꯑꯁ ꯁꯥꯅ ꯁꯥꯒꯠꯂꯛꯄꯅꯦ ꯑꯗꯒꯤ ꯆꯤꯟꯖꯥꯛꯅ ꯃꯔꯣꯟ ꯑꯃ ꯍꯥꯔ ꯀꯩꯀꯥ ꯃꯌꯥꯝ ꯌꯥꯎꯕꯒꯤꯕ ꯎꯝ ꯁꯨꯝ ꯊꯝꯕꯁꯤꯁꯨꯅꯦ ꯀꯨꯏꯅ ꯀꯨꯏꯅ ꯊꯝꯕꯁꯨ ꯌꯥꯗꯦ ꯃꯤ ꯃꯈꯩꯁꯤꯅꯦ ꯍꯥꯔ ꯀꯩꯀꯥꯁꯦ ꯃꯌꯥꯝ ꯑꯃ ꯆꯥꯔꯃꯤꯅꯅꯦ ꯆꯥꯕꯗꯅꯦ ꯀꯩ ꯍꯥꯏꯅꯤ ꯂꯥꯏꯅꯥꯁꯨ ꯃꯌꯥꯝ ꯑꯃ ꯄꯣꯛꯍꯜꯂꯦ ꯗꯒꯤ ꯑ ꯆꯥꯔ ꯆꯥꯔꯒ ꯇꯨꯝꯃ ꯇꯨꯝꯃ ꯂꯩꯔꯒ ꯂꯩꯅꯥꯁꯨ ꯃꯌꯥꯝ ꯄꯣꯛꯂꯛꯄꯒꯤꯑꯕ ꯑꯁ ꯂꯩꯅꯥꯁꯤꯁꯨ ꯃꯈꯟ ꯃꯈꯟꯅꯤꯗꯣ ꯍꯧꯖꯤꯛ ꯅꯍꯋꯥꯏ ꯊꯥꯏꯅ ꯀꯣꯂꯦꯔꯥ ꯁꯟꯗꯣꯛꯄꯩ ꯇꯥꯏꯞꯇꯅꯤꯗꯣ ꯗꯥꯏꯕꯤꯇꯤꯁ ꯑꯗꯩ ꯕꯤ ꯀꯩꯀꯥ ꯃꯌꯥꯝ ꯁꯗꯣꯛꯂꯩ ꯆꯤꯟꯖꯥꯛꯇꯁꯨ ꯈꯔ ꯁꯦꯝꯒꯦꯅ ꯇꯧꯕꯅꯦ ꯆꯥꯔꯒ ꯑ ꯁꯥꯖꯦꯜ ꯀꯩꯀꯥꯁꯨ ꯈꯔ ꯆꯠꯁꯦꯅ ꯍꯥꯏꯒꯦ ꯇꯧꯕ
ꯆꯠꯁꯦ
ꯑ ꯑ ꯀꯔꯤ ꯆꯥꯒꯦꯅ ꯏꯟꯁꯥꯡ ꯊꯣꯡꯉꯤꯌꯦ
ꯑꯣ ꯑꯗꯨ ꯑ ꯑꯗꯨꯗꯤ ꯍꯌꯦꯡ ꯂꯥꯛꯑꯣ ꯑꯗꯨꯒ ꯀꯩꯀꯩ ꯈꯔ ꯂꯩ ꯆꯥ ꯌꯥꯕ ꯈꯔ ꯂꯩꯔꯨꯔꯁꯦ ꯑꯗꯨꯒ ꯀꯩꯅꯣꯒꯨꯝꯕꯗꯨ ꯑꯥ ꯀꯔꯤ ꯊꯕꯤ ꯀꯩꯀꯩ ꯈꯔꯁꯨ ꯃꯅꯥ ꯍꯥꯏꯗꯤ
ꯊꯕꯤ ꯀꯩꯀꯩ ꯈꯔꯗꯨ ꯑꯗꯨ ꯂꯩꯔꯛ
ꯁꯦ ꯊꯕꯤ ꯀꯩꯀꯩ ꯆꯥꯕꯗꯨꯅ ꯈꯔ ꯍꯦꯟꯅ ꯏꯁꯥꯗ ꯀꯥꯟꯅꯕ ꯍꯦꯜꯂꯤꯗꯅ ꯑꯗ ꯏꯁꯤꯡ ꯁꯔꯨꯛ ꯌꯥꯝ ꯌꯥꯎꯕꯅꯤꯅ ꯑꯗꯩ ꯏꯁꯥꯗꯁꯨ ꯀꯥꯟꯅꯍꯜꯂꯦ ꯑꯗꯨꯒ ꯏꯁꯀꯤꯟ ꯀꯩ ꯀꯩꯗꯁꯨ ꯌꯥꯝ ꯀꯥꯟ ꯀꯥꯟꯅꯕ ꯄꯤꯕꯅꯤꯅ ꯑꯗꯨꯝꯕꯗꯣ ꯀꯥꯂꯦꯟꯒ ꯑꯣꯏꯔꯦ ꯆꯥꯍꯧꯔꯁꯦ ꯈꯔ ꯑꯗꯨꯝꯕꯗꯣ ꯑꯗꯨꯁꯨ
ꯑꯩꯗꯣ ꯍꯥꯟꯗꯃꯔꯛꯁꯤꯀꯣ ꯆꯥꯕ ꯊꯛꯄꯁꯤ ꯌꯥꯗꯕꯩꯔꯥ ꯀꯩꯅꯣ ꯈꯪꯗꯦꯕ ꯀꯩꯅꯣ ꯑ ꯑ ꯀꯣꯛ ꯉꯥꯎꯕꯤ ꯌꯥꯝ ꯇꯧꯔꯤꯌꯦꯕ ꯑꯗꯣ ꯍꯥꯏꯗꯤ ꯑꯗꯨꯝꯕꯗꯣ ꯈꯔ ꯐꯅꯕ ꯑꯩꯁꯦ ꯆꯥꯕꯗ ꯑꯗꯨꯁꯨ ꯈꯔ ꯁꯦꯝꯅꯤꯡꯕ ꯍꯥꯏꯗꯤ ꯏꯒꯨꯝꯕ ꯀꯩꯒꯨꯝꯕ ꯋꯥꯠ
ꯃꯥꯅꯦ ꯑꯗꯨ ꯆꯤꯟꯖꯥꯛꯇ ꯁꯦꯝꯗꯣꯅꯦ ꯏ ꯀꯩꯀꯩ ꯋꯥꯠꯂꯤ ꯈꯣꯠꯂꯤꯗꯣ ꯕꯤꯠꯔꯨꯠꯀꯨꯝꯕ ꯈꯔ ꯑꯗꯩ ꯍꯥꯏꯗꯤ ꯏ ꯍꯥꯞꯄ ꯈꯔ ꯈꯔ ꯍꯦꯟꯅ ꯆꯥꯅ ꯆꯥꯅꯕ ꯇꯧꯁꯦ
ꯑꯗꯣ ꯑꯝ ꯍꯧꯀꯥꯟꯁꯤꯗꯤ ꯑꯃꯨꯛꯁꯨꯅꯦ ꯍꯤ ꯍꯤꯗꯥꯛ ꯀꯩꯀꯥꯁꯨ ꯍꯥꯞꯄꯅꯤꯅꯅꯦ ꯑꯃꯨꯛꯁꯨ ꯆꯥꯔꯒ ꯍꯦꯟꯅ ꯐꯠ ꯑꯗꯩ ꯄꯣꯠꯁꯤ ꯂꯩꯖꯤꯜꯂ ꯊꯝꯃꯨꯔꯅꯤ ꯑꯗꯨ ꯂꯩꯖꯤꯜꯂ ꯊꯝꯃꯒ ꯄꯠꯂꯛꯄꯅꯁꯨ ꯍꯦꯛꯇ ꯍꯥꯜꯂꯦꯕ ꯅꯍꯥꯟ ꯑꯃꯨꯛꯁꯨ ꯑꯩꯈꯣꯏ ꯍꯥꯔꯥ ꯆꯥꯏꯕꯩ ꯆꯥꯡꯁꯦ ꯃꯔꯣꯏꯗꯕꯥꯎ ꯆꯥꯏꯕ꯭ꯔꯥ ꯈꯪꯗꯦꯕꯀꯣ ꯑꯩꯈꯣꯏ ꯎꯁꯣꯞ ꯀꯠꯄꯗꯣ ꯑꯗꯨꯗꯅꯦ ꯀꯩꯅꯣ ꯇꯧꯋꯦꯕ ꯑ ꯎꯁꯣꯞ ꯑꯃ ꯀꯠꯄꯗ ꯃꯔꯣꯏ ꯀꯩꯀꯥꯁꯦ ꯃꯌꯥꯝ ꯑꯃ ꯑꯗꯨꯏ ꯁꯤꯖꯤꯟꯅꯗꯧꯕꯩꯅꯦꯅ ꯂꯩꯔꯅꯦ ꯅꯣꯡꯉꯥꯜꯂꯀꯥꯟꯗ ꯍꯦꯛꯇ ꯄꯨꯂꯞ
ꯑꯗꯨꯅꯤ ꯌꯥꯝ ꯐꯠꯇ꯭ꯔꯦꯕ ꯁꯨꯝ ꯍꯥꯏꯗꯤ ꯍꯥꯔꯥ ꯆꯥꯏꯕ ꯍꯥꯏꯁꯦ ꯃꯣꯏꯅ ꯆꯥꯏꯔꯛꯑꯒ ꯑꯩꯈꯣꯏ ꯆꯥꯔꯅꯤ ꯍꯥꯏꯗꯤ ꯑꯩꯈꯣꯏꯗ ꯅꯠꯇꯅ ꯃꯣꯏꯁꯨ ꯆꯥꯕ ꯌꯥꯎꯔꯝꯗꯣꯏꯅꯦ ꯑꯗꯨ ꯃꯣꯏꯅꯗꯤ ꯆꯤꯟꯖꯥꯛꯇꯣ ꯆꯥꯎꯈꯠꯅꯕ ꯍꯥꯏꯗꯤ ꯍꯦꯟꯅ ꯀꯩꯅꯣ ꯇꯧꯅꯕꯅꯦꯅ ꯐ ꯐ ꯃꯁꯛ ꯐꯖꯅꯕꯅꯦꯅ ꯆꯥꯏꯔꯤꯕ ꯑꯗꯨ ꯁꯣꯛꯄꯗꯗꯤ ꯂꯣꯏꯅ ꯁꯣꯛꯇꯣꯏꯅꯤꯅ ꯑꯗꯨꯅ ꯑꯐꯕꯗ ꯑꯗ ꯑꯗꯩ ꯑꯩꯈꯣꯏꯁꯨ ꯑꯗꯨꯗꯤ ꯁꯨꯝ ꯂꯝꯒ ꯈꯔ ꯃꯇꯦꯛ ꯃꯇꯦꯛ ꯂꯩꯔꯗꯤ ꯍꯦꯟꯅ ꯑꯩꯈꯣꯏꯅꯁꯨ ꯊꯥꯖꯤꯟꯕ ꯈꯔ ꯆꯥ ꯌꯥꯕ ꯈꯔ ꯑꯐꯕ ꯀꯩꯀꯩꯗꯣ ꯊꯥꯖꯤꯜꯂ ꯈꯣꯠꯂꯒ ꯍꯦꯟꯅ ꯀꯩꯅꯣ ꯇꯧꯔꯁꯨ ꯐꯗꯣꯅꯤ ꯑꯗꯣ ꯍꯧꯖꯤꯛꯀꯥꯟꯗꯤ ꯌꯥꯝꯁꯨ ꯊꯥꯅꯗ꯭ꯔꯦ ꯕꯖꯥꯔꯗꯒꯤ ꯈꯔ ꯑꯗꯨꯝꯕ ꯂꯩꯔꯒ ꯄꯨꯡꯖꯥ ꯆꯥꯔꯃꯤꯅ ꯑꯗꯨꯝ
ꯑꯟꯏꯟꯇꯦꯜꯂꯤꯖꯦꯕꯜ ꯍꯣꯏ ꯑꯗꯩ ꯑꯗꯩ ꯂꯩꯕꯝꯁꯤꯁꯨ ꯈꯔ ꯅꯛꯑꯒ ꯅꯨꯡꯇꯤꯒꯤ ꯂꯩꯔꯒ ꯆꯥꯕ ꯑꯣꯏꯔ ꯍꯥꯏꯗꯤ ꯊꯥ ꯊꯥꯕꯝꯃꯛ ꯂꯩꯇ꯭ꯔꯁꯨ ꯅꯨꯡꯇꯤꯒꯤ ꯂꯩꯔꯒ ꯆꯥꯕ ꯑꯣꯏꯔꯗꯤ ꯑꯃꯨꯛꯁꯨ ꯐꯗꯣꯕ ꯑꯗꯩꯗꯤ ꯂꯥꯞꯄ ꯂꯩꯕꯝꯁꯨ ꯂꯥꯞꯄꯦ ꯑꯗꯨꯅ ꯌꯥꯝ ꯂꯩꯖꯤꯜꯂ ꯊꯝꯕꯗꯨꯁꯨ ꯄꯠꯄꯅꯁꯨ ꯍꯥꯜꯂꯦ ꯑꯗꯒꯤ ꯃꯣꯏꯁꯨ ꯍꯥꯏꯗꯤ ꯃꯣꯏꯅ ꯆꯥꯗꯣꯔꯤ ꯃꯣꯏꯁꯨ ꯑꯩꯈꯣꯏꯅ ꯆꯥꯕ ꯍꯥꯏꯔꯤꯁꯦ ꯃꯣꯏꯁꯨ ꯆꯥꯗꯣꯔꯤꯅꯦ ꯑꯗꯨ ꯍꯤꯗꯥꯛ ꯀꯩꯀꯥꯗꯣ ꯍꯥꯞꯄꯗꯣ ꯍꯣꯏ ꯍꯥꯞꯇꯨꯅꯦ ꯄꯣꯠꯇꯨ ꯐꯅꯕ ꯚꯤꯇꯥꯃꯤꯟ ꯀꯩꯀꯥ ꯆꯥꯕ ꯍꯥꯏꯔꯗꯤ ꯑꯗꯨꯝ ꯆꯥꯏꯗꯣꯏꯅꯦ ꯑꯗꯣ ꯄꯩꯁꯥ ꯇꯥꯅꯤꯡꯕꯩꯅ ꯍꯥꯏꯔꯒ ꯃꯣꯏꯅ ꯆꯥꯅꯕꯗꯨꯗ ꯃꯌꯥꯝ ꯑꯃ ꯊꯨꯅ ꯆꯥꯎꯅꯕꯅꯤ ꯉꯥꯏ ꯍꯥꯞꯄꯤ ꯃꯈꯩꯗꯨ ꯃꯣꯏꯁꯨ ꯆꯥꯗꯣꯏꯅꯦꯕ ꯑꯗꯨ ꯈꯔ ꯈꯜꯂꯒ ꯗ ꯍꯥꯏꯗꯤ ꯍꯤꯗꯥꯛꯇꯣ ꯈꯔ ꯍꯟꯊꯔꯒ ꯍꯥꯞꯄꯒ ꯀꯩꯅꯣ ꯃꯁꯥꯒꯤ ꯀꯩꯅꯣꯗꯨꯅ ꯑꯣꯏꯅ ꯐꯔꯛꯑꯒ ꯆꯥꯔ ꯑꯣꯏꯇꯥꯥꯔꯒꯗꯤ ꯏꯁꯥꯁꯨ ꯃꯤ ꯃꯈꯩꯁꯨ ꯂꯥꯏꯅꯥ ꯇꯤꯟꯅꯥ ꯄꯣꯛꯄꯗꯨꯁꯨ ꯈꯔ ꯐꯗꯧꯕ
ꯆꯥꯔꯝꯗꯥꯏꯗ ꯍꯥꯏꯗꯤ ꯍꯤꯗꯥꯛ ꯀꯩꯅꯣ ꯇꯧꯋꯦ ꯈꯣꯠꯂꯦ ꯍꯤꯗꯥꯛ ꯆꯥꯏ ꯈꯣꯠꯂꯦ ꯍꯥꯏꯔꯗꯤ ꯍꯦꯟꯅꯀꯣ ꯀꯩꯅꯣ ꯇꯧꯔꯒ ꯁꯦꯡꯅ ꯁꯦꯡꯅ ꯆꯥꯝꯃ ꯈꯣꯠꯂꯒ ꯆꯥꯝꯗꯕꯤ ꯀꯩꯀ ꯆꯥꯁꯤꯜꯂꯗꯤ ꯍꯦꯟꯅ ꯁꯣꯛꯅꯤꯗꯅ ꯑꯗ ꯆꯥꯝꯊꯣꯛ ꯐꯖꯅ ꯁꯦꯡꯅ ꯆꯥꯊꯣꯛꯑ ꯈꯣꯠꯂꯒ ꯆꯥꯅꯔ ꯍꯥꯏꯔꯒ ꯈꯔ ꯍꯦꯟꯅ ꯏꯁꯥ ꯏꯔꯨ ꯀꯅꯕ ꯑꯗꯩ ꯍꯧꯖꯤꯛꯇꯤ ꯌꯥꯝꯁꯨ ꯅꯥ ꯅꯥꯒꯟꯕꯁꯤꯁꯨ ꯌꯥꯝ ꯃꯁꯤꯡ ꯍꯦꯟꯒꯠꯂꯛꯑꯦ ꯑꯗꯨꯅ ꯆꯤꯟꯖꯥꯛꯇꯒꯤ ꯂꯣꯏ ꯁꯦꯝ ꯌꯥꯕ ꯉꯥꯛꯇꯅꯤꯅ ꯆꯤꯟꯖꯥꯛꯇꯨ ꯐꯖ ꯐꯖꯅ ꯆꯥꯔ ꯈꯣꯠꯂꯒ ꯍꯤꯗꯥꯛ ꯎꯝ ꯀꯩꯅꯣ ꯇꯧꯅꯕ ꯍꯣꯏ
ꯍꯥꯏꯗꯤ ꯍꯣꯏ ꯆꯥꯕꯁꯤꯅꯁꯨ ꯑꯩꯈꯣꯏꯁꯨ ꯄꯥꯡꯒꯜ ꯂꯩꯍꯜꯂꯤꯅꯤ ꯑꯗꯒꯤ ꯋꯥꯈꯜ ꯊꯣꯛꯍꯜꯂꯤꯅꯤ ꯆꯥꯗꯅ ꯂꯩ ꯇꯥꯔꯗꯤ ꯏꯁꯥꯗꯨ ꯀꯩꯝ ꯇꯧꯉꯝꯄꯣꯠꯇꯦ ꯑꯗꯒꯤꯗꯤ ꯀꯩꯅꯣ ꯂꯥꯏꯔꯤꯛꯃꯛꯇ ꯄꯥꯕ ꯑꯣꯏꯔꯣ ꯆꯥꯛꯇꯨ ꯂꯥꯝꯃꯒꯕꯨ ꯑꯩꯈꯣꯏ ꯀꯩ ꯄꯥꯕꯁꯨ ꯆꯪꯉꯣꯏ ꯅꯠꯇ꯭ꯔꯥ ꯑꯗꯨ ꯃꯣꯏꯁꯨ ꯃꯆꯥ ꯀꯩꯀꯥ ꯂꯩꯔꯤꯅꯦꯕ ꯑꯗꯨ ꯍꯥꯏꯗꯤ ꯍꯥꯔ ꯍꯥꯞꯄ ꯄꯣꯠꯁꯤ ꯉꯥꯛꯇ ꯆꯥꯔꯒ ꯍꯥꯏꯗꯤ ꯃꯣꯏ ꯑꯉꯥꯡ ꯃꯈꯩꯗꯨ ꯇꯣꯏꯅꯦꯕ ꯑꯗꯨ ꯃꯣꯏꯁꯨ ꯈꯔ ꯈꯜꯂꯒ ꯍꯥꯏꯗꯤ ꯍꯥꯔꯗꯣ ꯍꯥꯞꯄꯗꯣ ꯈꯔ ꯍꯟꯊꯔꯒ ꯃꯣꯏ ꯑꯉꯥꯡꯁꯤꯡꯗꯨꯁꯨ ꯁ꯭ꯀꯨꯜ ꯇꯝꯃꯤꯕꯅꯤ ꯑꯗꯒꯤ ꯍꯥꯏꯗꯤ ꯅꯥꯗꯅꯕ ꯍꯥꯏꯇꯥꯔꯦ ꯆꯤꯟꯖꯥꯛꯇꯣ ꯑꯐꯕ ꯆꯥꯔꯗꯤ ꯅꯥꯔꯣꯏꯗ꯭ꯔꯤꯅꯦꯕ ꯑꯗꯒꯤ ꯍꯥꯏꯗꯤ ꯍꯧꯖꯤꯛ ꯁꯥꯁꯨ ꯁꯥꯒꯠꯂꯛꯑꯕꯅꯤꯅ ꯃꯣꯏꯁꯨ ꯀꯩꯅꯣ ꯃꯁꯥꯗꯣ ꯐ ꯁꯥꯒꯠꯂꯛꯑꯕꯅꯤꯅ ꯍꯦꯟꯅ ꯃꯁꯥꯗ ꯁꯣꯟꯊꯔꯛꯄꯁꯨ ꯍꯦꯜꯂꯛꯇꯣꯏꯅꯦꯕ ꯁꯥꯕꯅꯤꯅ ꯑꯩꯈꯣꯏꯗꯒꯤꯗꯤ ꯑꯩꯈꯣꯏ ꯑꯩꯈꯣꯏ ꯀꯣꯂꯦꯖ ꯇꯥꯕ ꯃꯤ ꯑꯃꯗꯒꯤꯗꯤ ꯑꯉꯥꯡ ꯃꯆꯥꯅ ꯍꯦꯟꯅ ꯋꯥꯗꯣꯏꯅꯦꯕ ꯃꯣꯏꯗꯤ ꯑꯩꯈꯣꯏꯗꯤ ꯆꯠꯅꯤꯡꯉꯦ ꯆꯠꯅꯤꯡꯗ꯭ꯔꯦ ꯇꯣꯛ ꯌꯥꯔꯦꯅꯦ ꯑꯗꯣ ꯑꯉꯥꯡ ꯃꯈꯩꯗꯤ ꯁ꯭ꯀꯨꯜꯗꯨ ꯆꯥꯡ ꯅꯥꯏꯅ ꯆꯠꯇ꯭ꯔꯗꯤ ꯑꯦꯇꯦꯟꯗꯦꯟꯁ ꯄꯥꯟꯕ ꯄꯥꯟꯗꯕ ꯍꯥꯏꯕ ꯑꯃ ꯂꯩ ꯑꯗꯨ ꯆꯤꯟꯖꯥꯛꯇꯨ ꯐꯔꯛꯇ꯭ꯔꯗꯤ ꯃꯣꯏ ꯍꯦꯟꯅ ꯋꯥꯔꯛꯇꯣꯏꯅꯦꯕ ꯑꯗꯨꯅ
ꯑꯩꯈꯣꯏꯗꯤ ꯆꯤꯟꯖꯥꯛ ꯍꯣꯏ ꯆꯤꯟꯖꯥꯛꯅ ꯐ ꯆꯤꯟꯖꯥꯛꯅ ꯃꯔꯨꯏꯗ ꯍꯥꯏꯗꯤ ꯆꯤꯟꯖꯥꯛꯇ ꯌꯥꯎꯗ꯭ꯔꯗꯤ ꯁꯥꯟꯅꯕ
ꯆ
ꯎ
ꯑꯩꯁꯥ ꯅꯥꯕꯁꯨ ꯍꯦꯟꯒꯠꯂꯛꯀꯅꯤ ꯑꯗꯨꯒ ꯆꯤꯟꯖꯥꯛꯇꯣ ꯀꯩꯅꯣ ꯇꯧꯔꯗꯤꯀꯣ ꯎ ꯑꯦ ꯃꯐꯝ ꯑꯃ ꯂꯩꯌꯦ ꯀꯩꯅꯣ ꯇꯧꯕ ꯆꯤꯟꯖꯥꯛ ꯀꯩꯅꯣ ꯌꯥꯝ ꯊꯥꯕ ꯕꯤꯠꯔꯨꯠ ꯀꯩꯀꯩ ꯑꯗꯩꯗꯤ ꯀꯩꯅꯣ ꯀꯩꯅꯣꯇꯔ ꯄꯨꯖꯥ ꯀꯩꯀꯩ ꯌꯥꯝ ꯊꯥꯕ ꯑꯃꯁꯨ ꯂꯩꯕꯅꯦ ꯃꯐꯝ ꯑꯗꯨꯏ ꯆꯠꯂꯒ ꯅꯣꯡꯃ ꯆꯥꯔꯨ ꯌꯥꯕꯅꯦ ꯑꯗꯩ ꯀꯃꯥꯏ ꯀꯃꯥꯏꯅ ꯇꯧꯒꯦ ꯈꯣꯠꯀꯦ ꯃꯣꯏ ꯆꯤꯟꯖꯥꯛ ꯀꯃꯥꯏꯅ ꯁꯦꯝꯕ ꯈꯣꯠꯄ ꯑꯗꯩ ꯌꯦꯡꯊꯣꯛꯄ ꯑꯣꯏꯅ ꯁꯨꯝ ꯍꯥꯏꯗꯤ ꯆꯠꯂꯨꯔꯁꯨ ꯌꯥꯕꯅꯦ ꯑꯗꯨꯗ ꯌꯥꯝꯁꯨ ꯀꯥꯟꯅ ꯃꯣꯏ ꯍꯥꯏꯗꯤ ꯌꯥꯝ ꯐꯩ ꯑꯗꯨꯃꯥꯏꯅꯒ ꯇꯧꯕꯗꯣꯀꯣ ꯆꯤꯟꯖꯥꯛ ꯃ ꯌꯥꯝ ꯊꯥꯔ ꯈꯣꯠꯂꯒ ꯁꯦꯝꯃ ꯈꯣꯠꯂꯒ ꯇꯧꯕꯗꯣ
ꯑꯗꯨꯗꯤ ꯅꯣꯡꯃ ꯆꯠꯂꯨꯁꯦꯅ ꯫ ꯍꯥꯏꯗꯤ ꯑꯗꯨꯝꯕ ꯃꯌꯥꯝ ꯑꯃ ꯂꯩꯕ ꯍꯥꯏꯁꯤ ꯀꯩꯅꯣ ꯃꯌꯥꯝꯗꯨ ꯂꯥꯛꯄꯅꯦ ꯍꯥꯏꯗꯤ ꯆꯥꯔꯒ ꯆꯥꯕꯩ ꯈꯛꯇꯁꯨ ꯅꯠꯇꯦꯕ ꯑꯗꯨꯗ ꯍꯥꯏꯗꯤ ꯃꯤ ꯃꯌꯥꯝꯗꯨ ꯇꯤꯜꯂꯒ ꯑꯗꯒꯤ ꯍꯥꯏꯗꯤ ꯉꯥꯏꯍꯥꯛꯇꯪ ꯋꯥꯔꯨꯕ ꯑꯣꯏꯔꯁꯨ ꯄꯣꯊꯕꯥꯝꯁꯨ ꯑꯣꯏꯔꯤꯅꯦꯕ ꯆꯥꯕꯩ ꯈꯛꯇꯁꯨ ꯅꯠꯇꯅꯥ ꯆꯥ ꯆꯥꯔꯒꯥ ꯑꯩꯈꯣꯏꯅ ꯐꯝꯖꯤꯜꯂꯒ ꯇꯨꯝꯁꯤꯜꯂꯒ ꯂꯩ ꯇꯥꯔꯒꯗꯤ ꯑꯩꯈꯣꯏꯗꯤ ꯍꯦꯟꯅ ꯁꯣꯛꯂꯛꯇꯣꯏꯅꯦꯕ ꯏꯁꯥꯗꯣ ꯑꯗꯨꯅꯁꯨ ꯑꯗꯨꯅ ꯍꯥꯏꯗꯤ ꯁꯨꯝ ꯆꯠꯊꯣꯛꯑꯒ ꯆꯥꯕꯗꯨꯅ ꯁꯨꯝ ꯋꯥꯈꯜ ꯅꯨꯡꯉꯥꯏꯕ ꯑꯗꯒꯤ ꯏꯁꯥꯗꯨ ꯀꯥ ꯑꯃꯗ ꯃꯤ ꯑꯃ ꯁꯨꯝ ꯂꯩꯁꯤꯟꯕ ꯍꯥꯏꯔꯤꯁꯤ ꯑꯗꯨꯕꯨ ꯏꯁꯥꯗꯨꯕꯨ ꯀꯩꯁꯨ ꯐꯔꯛꯑꯣꯏ ꯍꯥꯏꯕꯅꯤꯅ ꯆꯥꯔ - ꯆꯥꯔ ꯀꯥ ꯑꯃꯗ ꯃꯤ ꯑꯃꯕꯨ ꯀꯥ ꯑꯃꯗ ꯑꯗꯨꯝ ꯂꯩꯔꯒ ꯆꯥꯔ ꯂꯩꯗꯣꯏꯅꯦ ꯍꯥꯏꯕꯗꯤ ꯀꯩꯁꯨ ꯉꯝꯗꯕꯅꯦꯕ ꯍꯥꯏꯩ ꯏꯁꯥꯗꯨꯁꯨ ꯀꯩꯁꯨ ꯐꯔꯛꯑꯣꯏꯕ ꯃꯥ ꯅꯣꯏꯔꯝꯕ ꯌꯥꯏ ꯀꯩꯗꯧꯔꯝꯕ ꯌꯥꯏ ꯑꯗꯣ ꯃꯥꯏ ꯃꯁꯥ ꯃꯅꯨꯡꯗꯤ ꯀꯩꯁꯨ ꯐꯕ ꯅꯠꯇ꯭ꯔꯦꯕ ꯑꯗꯨꯅ ꯆꯠꯂꯒ ꯆꯥꯔꯨꯕ ꯑꯗꯨꯅ ꯍꯥꯏꯗꯤ ꯏꯁꯥꯁꯨ ꯈꯔꯗ ꯑꯣꯏꯔꯁꯨ ꯐꯅꯦꯕ ꯑꯗꯨꯅ ꯆꯠꯂ ꯆꯥꯔꯨꯔꯁꯤ꯫ ꯑꯗꯨꯅ ꯀꯥꯏꯗ ꯑꯣꯏꯅ ꯆꯠꯂꯨꯁꯦ ꯍꯥꯏꯅꯣ ꯀꯥꯏꯗ ꯑꯣꯏꯅ ꯆꯠꯂꯨꯁꯦ ꯍꯥꯏꯅꯣ?
ꯑ ꯈꯪꯗꯦ ꯈꯔ ꯍꯥꯏꯗꯤ ꯈꯔꯁꯨ ꯅꯨꯡꯉꯥꯏꯒꯗꯕ ꯈꯤꯇꯪ ꯂꯥꯞꯅꯒ ꯆꯠꯂꯒ ꯋꯥꯈꯜꯒ ꯍꯦꯟꯅ ꯅꯨꯡꯉꯥꯏꯗꯧꯕꯗꯣ ꯑꯗꯨꯒꯨꯝꯕ ꯃꯐꯝ ꯂ ꯆꯠꯁꯦ
ꯀꯥꯏꯒꯨꯟꯕꯗ ꯆꯠꯁꯦ ꯑ ꯇꯔꯕꯨꯖꯥ ꯊꯥꯐꯝꯗꯨꯁꯨ ꯆꯠꯂꯁꯦ ꯑꯗꯨꯒ ꯆꯥꯔꯒ ꯃꯥꯏꯟꯒ ꯑꯗꯨ ꯐ꯭ꯔꯦꯁ ꯑꯣꯏꯅꯕ꯫
ꯑꯗꯨ ꯍꯣꯏ ꯌꯥꯏ ꯑꯗꯨꯃꯥꯏꯅ ꯆꯠꯁꯦ ꯌꯥꯝꯁꯨ ꯆꯠꯅꯤꯡꯉꯦ ꯑꯗꯩ ꯂꯝꯁꯨ ꯀꯣꯏꯊꯣꯛꯄ ꯑꯣꯏꯅ ꯌꯥꯝ ꯌꯦꯡꯅꯤꯡꯉꯦ ꯍꯥꯏꯗꯤ ꯆꯠꯐꯝ ꯈꯣꯠꯄ ꯑꯃꯁꯨ ꯂꯩ
ꯑꯩꯅ ꯀꯨꯏꯅꯤꯡ ꯋꯥ ꯑꯃꯁꯨ ꯂꯩꯕ ꯑꯗꯨꯗꯣ ꯍꯥꯏꯔꯛꯀꯦꯕꯀꯣ ꯑꯃ ꯀꯩꯅꯣꯗꯣ ꯎ ꯂꯣꯛꯇꯥꯛꯀꯤꯗꯣ ꯑꯗꯨꯗꯨ ꯂꯦꯛꯑꯒ ꯑꯗꯒꯤ ꯃꯌꯥꯝꯒ ꯄꯨꯜꯂꯒ ꯂꯩꯐꯝꯗꯣ ꯍꯥꯏꯗꯤ ꯁꯨꯝ ꯌꯨꯝꯗꯗ ꯂꯩꯕ ꯍꯥꯏꯁꯤꯁꯨ ꯏꯁꯥꯗꯣ ꯕꯣꯔꯤꯡ ꯆꯨꯔꯛꯄꯁꯨ ꯌꯥꯎꯋꯦꯕ ꯑꯗꯨꯅ ꯈꯔ ꯀꯣꯏꯔꯒ ꯃꯌꯥꯝꯒ ꯄꯨꯜꯂꯒ ꯅꯍꯋꯥꯏ ꯊꯥꯏꯅ ꯇꯤꯟꯅꯈꯤꯕ ꯏꯃꯥꯟꯅꯕꯤ ꯏꯃꯥꯟꯅꯕ ꯃꯌꯥꯝꯒꯅ ꯄꯨꯜꯂꯒ ꯅꯣꯡꯃ ꯆꯥꯛ ꯆꯥꯅꯕ ꯈꯣꯠꯄ ꯑꯣꯏꯅꯁꯨ ꯆꯠꯂꯒ ꯑꯗꯩ ꯑꯇꯣꯞ ꯑꯇꯣꯞꯄ ꯃꯐꯝ ꯑꯗꯨꯝ ꯑꯇꯣꯞ ꯑꯇꯣꯞꯄ ꯃꯐꯝꯁꯨ ꯃꯌꯥꯝ ꯑꯃ ꯍꯧꯖꯤꯛꯇꯤ ꯁꯨꯝ ꯆꯥꯎꯈꯠꯂꯝꯅ ꯇꯨꯔꯤꯖꯝ ꯃꯌꯥꯝꯁꯨ ꯂꯥꯛꯄꯒꯤ ꯁꯦꯝꯖꯤꯟ ꯁꯦꯝꯖꯤꯜꯂꯒ ꯃꯐꯝ ꯃꯐꯝ ꯃꯈꯩꯁꯤ ꯂꯣꯏꯅ ꯁꯦꯝꯖꯤꯟꯅꯔꯝꯃꯦ ꯁꯦꯝꯖꯤꯜꯂꯛꯑꯕꯅꯤꯅ ꯑꯗꯨꯏ ꯃꯐꯝꯁꯤꯡꯗꯨꯁꯨ ꯑꯩꯈꯣꯏꯁꯨ ꯑꯗꯨꯝ ꯌꯦꯡꯉꯨꯕ ꯆꯠꯂꯨꯕꯁꯨ ꯌꯥꯏꯗꯅ ꯑꯗꯨꯃꯥꯏꯅ ꯅꯣꯡꯃ ꯆꯠꯂꯨꯁꯦ
ꯍꯦꯟꯅ ꯑꯩꯈꯣꯏ ꯀꯩꯅꯣꯁꯦ ꯑꯩꯈꯣꯏ ꯃꯅꯤꯄꯨꯔ ꯁꯨꯝ ꯀꯟꯈꯠ ꯆꯅꯕ ꯑꯣꯏꯅ ꯑꯗꯩꯗꯤ ꯃꯌꯥꯝ ꯃꯌꯥꯝ ꯆꯠꯂ ꯈꯣꯠꯂꯒ ꯍꯦꯟꯅ ꯂꯣꯛꯇꯥꯛꯀꯤ ꯂꯣꯛꯇꯥꯛꯀꯤ ꯑꯩꯅ ꯌꯥꯝ ꯆꯠꯅꯤꯡꯕ ꯃꯐꯝꯁꯨ ꯂꯩꯌꯦ ꯀꯩꯕꯨꯜ ꯂꯝꯖꯥꯎ ꯍꯥꯏꯕ꯭ꯔꯥ ꯑꯗꯨꯏꯗꯨꯗꯁꯨ ꯆꯪꯅꯤꯡꯉꯦ ꯑꯗꯨꯒ ꯑꯗꯨꯝꯕꯗꯣ ꯌꯥꯝ ꯌꯦꯡꯅꯤꯡꯉꯦ ꯑꯁꯪ ꯑꯃꯥꯟ ꯌꯥꯝ ꯌꯦꯡꯅꯤꯡꯉꯦ ꯑꯗꯨꯝꯕ ꯌꯦꯡꯕꯗꯨꯅ ꯍꯦꯟꯅ ꯋꯥꯈꯜꯁꯨ ꯌꯥꯝ ꯅꯨꯡꯉꯥꯏꯊꯣꯛꯄ ꯄꯣꯠꯇꯣ ꯍꯥꯏ ꯁꯪ ꯑꯃꯥꯟ ꯃꯌꯥꯝ ꯎꯔ ꯈꯣꯠꯂꯒ